ꯑꯁ ꯍꯧꯖꯤꯛꯒꯤꯗ‌ꯣ
ꯅꯪ ꯆꯩ ꯆꯥꯅꯤ
ꯎꯝ ꯀꯩꯅ‌ꯣꯗꯨꯔ‌ꯣ
ꯆꯪꯗꯦ
ꯑꯥꯏ ꯍꯧꯖꯤꯛ ꯏꯕꯥꯟꯅꯤ ꯋꯥꯔꯤ ꯁꯥꯕꯗꯣ ꯑꯩ ꯁꯝꯃꯤꯠ ꯇꯧꯔ ꯀꯥꯎꯈ꯭ꯔꯦꯅꯦ ꯑꯥ ꯏꯕꯥꯟꯅꯤꯒꯤ ꯇꯣꯄꯤꯛ ꯅꯨꯡꯉꯥꯏꯃꯟꯕꯒꯤ ꯑꯩ ꯀꯥꯎꯒ꯭ꯔ‌ꯦ ꯑꯁ ꯀꯩꯒꯤ ꯌꯥꯏꯌꯦꯗ ꯁꯨꯃꯥꯏꯅ ꯇꯧꯔ ꯁꯨꯝ ꯀꯩ ꯀꯩꯒꯤ ꯑꯩ ꯆꯥꯏꯁ‌ꯦ ꯁꯥꯥꯗ‌ꯣꯏꯕ
ꯅꯪꯁꯦ ꯍꯪꯕ ꯃꯥꯜꯂꯦꯗ ꯅꯝꯕꯔ ꯂꯩꯕ ꯃꯥꯜꯂꯦꯗ
ꯀꯔꯤꯅꯣ
ꯀꯩꯒꯤ ꯀꯩ ꯃꯔꯝ ꯂꯩꯗ꯭ꯔꯦ ꯑꯩ ꯆꯩ ꯆꯥꯔꯅꯤ ꯍꯥꯏꯁꯤꯕꯨ ꯐ꯭ꯔꯛ ꯇꯥꯗ꯭ꯔꯣ
ꯃꯦꯁꯦꯁ ꯊꯥꯔꯒ ꯅꯪ ꯈꯨꯝꯗꯕ
ꯑꯣꯍ‌ꯣ ꯑꯗꯨꯒꯤꯗꯤ ꯑꯩ ꯑꯗꯨꯝ ꯀꯣꯜ ꯇꯧꯔꯒꯦ ꯍꯥꯏꯅ ꯂꯩꯕꯅ‌ꯦ
ꯑꯥ
ꯑꯁ ꯑꯩ ꯁꯣꯏꯔ‌ꯦ ꯑꯁ ꯑꯩ ꯁꯝꯃꯤꯠ ꯇꯧꯔꯒ‌ꯦ ꯑꯗꯨꯁꯨ
ꯑꯝ ꯇꯣꯄꯤꯛꯇ‌ꯣ ꯅꯨꯡꯉꯥꯏ ꯃꯟꯕꯒꯤ ꯑꯃꯨꯛ ꯀꯣꯜ ꯊꯨꯅ ꯇꯧꯅꯤꯡꯉꯒ ꯑꯥ
ꯇꯧꯔꯔ‌ꯣꯏ ꯕꯔ‌ꯣꯏꯁꯦ ꯑꯗꯨꯒ ꯑꯃꯨꯛ ꯇꯧꯔꯛ
ꯍꯣꯏ ꯎꯝꯍꯨꯝ ꯅꯪꯁꯨ ꯇꯨꯝꯈ꯭ꯔ‌ꯣꯗꯅ
ꯎꯝ
ꯅꯪꯁꯨ ꯇꯨꯝꯈ꯭ꯔ‌ꯣꯗꯅ
ꯁꯤ ꯂ‌ꯣꯏꯔꯒ ꯉꯥꯏꯍꯥꯛ ꯂꯩꯔꯗꯤ ꯇꯨꯝꯃꯅꯤ
ꯌꯥꯝ ꯋꯥꯠꯂꯤꯕ꯭ꯔꯣ
ꯌꯥꯝꯗꯤ ꯋꯥꯠꯂꯤ ꯑꯗꯨꯕꯨ ꯑꯩꯅ ꯎꯝ ꯈꯔ ꯇꯧꯕꯗꯣ
ꯑꯥ
ꯑꯗꯨ ꯂꯣꯏꯁꯤꯟꯅꯕ ꯇꯧꯕ
ꯍꯥ ꯍꯥꯌꯦꯡꯗꯤ ꯅꯃꯥꯟꯅꯕꯤ ꯈꯣꯏꯒꯁꯤꯡꯖꯨ ꯆꯠꯃꯤꯟꯅꯗꯣꯏꯅꯦꯕ
ꯎꯝ
ꯀꯩ ꯆꯃꯤꯟꯅꯧꯑꯣꯅ‌ꯦꯅꯪ ꯅꯣꯏ ꯅꯨꯡꯉꯥꯏꯍꯧꯒꯗꯧꯔꯤꯁꯦ ꯍꯝ ꯀꯣꯂꯦꯖ ꯀꯥꯔ ꯑꯗꯨꯝ ꯅꯨꯡꯉꯥꯏꯔꯅꯤꯗ ꯂꯥꯏꯟꯗ ꯆꯠꯂꯗꯤꯗꯣ
ꯀꯥꯔꯣꯏ ꯑꯩꯗꯤ
ꯍꯣꯏ ꯀꯥꯗ꯭ꯔꯁꯨ ꯌꯥꯔꯦ ꯑꯩ ꯂꯩꯔꯦꯗꯅ
ꯑꯩ ꯏꯟꯖꯤꯅꯤꯌꯥꯔ ꯑꯣꯏꯒꯗꯕ ꯂꯩꯕꯗꯨꯒ ꯅꯪ ꯀꯤꯅꯉꯥꯏ ꯂꯩꯕ
ꯑꯗꯨꯅꯦ
ꯅꯪꯅ ꯐꯤꯒꯨꯝꯕ ꯇꯧꯕ ꯍꯩꯔꯗꯤ ꯌꯥꯔꯦ ꯑꯗꯨꯝ ꯑꯩꯅꯣ ꯑꯣꯐꯤꯁꯀꯥ
ꯅꯪꯅ ꯅꯪꯅ ꯄꯥꯝꯗ꯭ꯔꯦ ꯑꯁꯤꯒꯨꯝꯕ ꯅꯨꯄꯤ ꯍꯥꯏꯔꯗꯤ
ꯀꯥꯏ ꯀꯃꯥꯏꯅ ꯄꯝꯂꯣꯏꯗꯕꯣ
ꯅꯨꯄꯤꯅ ꯅꯨꯡꯁꯤꯔꯦ ꯑꯩ ꯑꯗꯨꯝ ꯄꯥꯝꯃꯦ ꯀ ꯅꯨꯄꯤꯅ ꯌꯥꯔꯛꯇꯕ ꯅꯨꯄꯤꯅ ꯌꯥꯔꯛꯇꯕ ꯃꯇꯥꯡꯗꯅꯦ ꯑꯩꯅ ꯀꯤꯔꯤꯁꯦ
ꯍꯌꯦꯡꯅꯤ ꯀꯩ ꯁꯤꯡꯖꯨ ꯆꯥꯗꯣꯏꯅꯣ
ꯍꯥ
ꯍꯌꯦꯡꯗꯤ ꯀꯩ ꯁꯤꯡꯖꯨ ꯆꯥꯗꯣꯏꯅꯣ ꯀꯩꯗ ꯆꯥꯗꯣꯏꯅꯣ ꯅꯪ ꯅ ꯅꯪ ꯌꯨꯝꯗ ꯆꯥꯗꯣꯏꯔꯥ ꯅꯠꯇ꯭ꯔꯒ ꯅꯪ ꯌꯨꯝꯗ ꯃꯟꯗꯦꯗꯗꯤ ꯀ꯭ꯂꯥꯁ ꯆꯠꯇꯣꯏ ꯅꯠꯇ꯭ꯔꯥ
ꯎꯝ ꯆꯠꯇꯣꯏꯅꯤ
ꯄꯨꯡ ꯀꯌꯥꯗꯅ ꯅꯣꯏ ꯁꯨꯇꯤ ꯊꯥꯕ꯭ꯔꯣ
ꯊ꯭ꯔꯤ
ꯌꯝ ꯊꯦꯡꯉꯦꯅꯝ ꯄꯨꯡ ꯅꯥꯏꯟꯗꯤ ꯍꯧꯕ ꯅꯠꯇ꯭ꯔꯣ ꯅꯣꯒꯤ ꯍꯥꯐ ꯄꯦꯔꯗ ꯀꯌꯥ ꯀꯌꯥꯅꯣꯅꯦ ꯀ꯭ꯂꯥ
ꯍꯥ
ꯄꯦꯔꯗ ꯀꯌꯥ ꯀꯌꯥ ꯂꯧꯕꯅꯣ ꯀꯂ꯭ꯥꯁ ꯀꯌꯥ ꯀꯌꯥ ꯂꯧꯕꯅꯣ ꯍꯣꯏ
ꯄꯨꯡꯂꯣ ꯇꯔꯦꯠ ꯑ ꯁꯚꯦꯟ
ꯌꯥꯝꯃꯦꯅꯦ ꯀ꯭ꯂꯥꯁ ꯑꯃꯗ ꯊꯥꯔꯇꯤ ꯃꯤꯅꯤꯠꯁ
ꯎꯝ ꯐꯣꯔꯇꯤ ꯐ
ꯋꯥꯟ ꯐꯣꯔꯇꯤ ꯐꯥꯏꯚ ꯑꯣ ꯈꯣꯏꯅ ꯀ꯭ꯂꯥꯁ ꯑꯩꯈꯣꯏꯅ ꯊꯣꯛꯔꯤꯁꯦ ꯑꯩꯈꯣꯏꯒꯤꯁꯦ ꯅꯨꯃꯤꯠ ꯑꯃꯗ
ꯁꯕꯖꯦꯛ ꯃꯉꯥꯒꯨꯝꯕ ꯊꯣꯛꯀꯅꯦꯕ ꯃꯔꯤꯒꯨꯝꯕ
ꯎꯝ
ꯑꯗꯨꯗ ꯑꯈꯣꯏꯅ ꯋꯥꯟ ꯑꯋꯥꯔ ꯑꯋꯥꯔ ꯐꯝꯕ ꯑꯗꯨꯗ ꯌꯥꯝ ꯋꯥꯕꯁꯤꯗꯤ ꯀ꯭ꯂꯥꯁ ꯑꯃꯗ ꯋꯥꯟ ꯑꯋꯥꯔ ꯑꯣꯏꯕꯅꯤꯅ ꯋꯥ ꯑꯁ ꯅꯥ ꯐꯣꯝꯅꯦꯅ ꯃꯇꯝ ꯃꯥꯡꯍꯜꯂꯦ ꯉꯁꯥꯏꯗꯣ ꯁꯝꯃꯤꯠ ꯇꯧꯒꯗꯕꯗꯨꯗꯤ ꯌꯥꯝ ꯆꯤꯜꯂꯤꯑꯕ
ꯍꯤ ꯍꯤ ꯎꯝ
ꯍꯌꯦꯡꯗꯤ ꯀꯔꯤ ꯌꯦꯟꯁꯥꯡ ꯊꯣꯡꯗꯣꯏꯅꯣ ꯍꯥꯏꯌꯦ
ꯈꯪꯗ꯭ꯔꯦꯗ ꯍꯤꯟꯖꯥꯡꯁꯦ ꯊꯣꯡꯅꯤꯡꯉꯥꯏ ꯂꯩꯇ꯭ꯔꯦꯗ ꯅꯨꯡꯇꯤ ꯆꯥꯕꯅꯤꯅ
ꯎꯝ
ꯅꯪ ꯊꯣꯡꯉꯨꯔꯣ
ꯂꯥꯛꯎꯔ ꯅꯪ ꯔꯦꯟꯗ
ꯑꯥ
ꯅꯪ ꯔꯦꯟꯗ ꯂꯥꯛꯑꯣꯔꯣ ꯑꯩ ꯊꯣꯡꯕꯤꯔꯒꯦ ꯂꯥꯛꯑꯒꯦ ꯑꯗꯨ ꯌꯥꯕ ꯅꯠꯇ꯭ꯔꯣ ꯏꯁ ꯑꯗꯨꯗꯤ ꯑꯩ ꯀꯃꯥꯏꯅ ꯊꯣꯡꯗꯣꯏꯅꯣ ꯅꯪꯗꯤ ꯊꯣꯡꯕꯤꯌꯣ ꯍꯥꯏꯔꯒ ꯑꯩ ꯂꯥꯛꯇ꯭ꯔꯤꯌꯦ ꯃꯥꯏ ꯗꯨꯀꯥꯟꯗꯩ
ꯈꯪꯗ꯭ꯔꯦ ꯑꯩꯁꯨ
ꯅꯣꯏꯒꯤꯁꯦ ꯏꯁꯤꯡꯒꯨꯝꯕ ꯅꯨꯡꯉꯥꯏꯕ꯭ꯔꯥ ꯅꯣꯏ ꯔꯦꯟꯇꯣ
ꯍꯥ
ꯏꯁꯤꯡꯒꯨꯝꯕ
ꯏꯁꯤꯡ ꯅꯨꯡꯉꯥꯏꯇꯦ ꯏꯁꯤꯡꯗꯣ ꯌꯥꯝ ꯃꯣꯠꯂꯦ
ꯎꯝ
ꯑꯗꯨꯒꯤ ꯂꯩꯔꯒ ꯇꯧꯕꯅꯦꯕ
ꯎꯝ
ꯏꯁꯤꯡ ꯂꯩꯕꯁꯦ ꯄꯥꯝꯃꯨꯍꯦ
ꯎꯝ ꯑꯗꯨꯗꯤ ꯄꯩꯁꯥ ꯌꯥꯝ ꯆꯪ ꯄꯩꯁꯥ ꯌꯥꯝ ꯆꯠꯂꯝꯅꯤꯅꯦ ꯑꯗꯨꯗꯤ
ꯍꯣꯏ ꯌꯥꯝ ꯆꯠꯂꯦ
ꯏꯂꯦꯛꯇ꯭ꯔꯤꯛꯒꯨꯝꯕꯗꯤ
ꯏꯂꯦꯛꯇ꯭ꯔꯤꯛꯒꯨꯝꯕꯗꯤ ꯀꯩꯅꯣ ꯔꯦꯟꯒꯤ ꯃꯃꯟꯗ ꯆꯠꯈ꯭ꯔꯦ
ꯎꯝ ꯊꯝ ꯂꯩꯍꯧꯗꯦ ꯑꯗꯨꯝ ꯏꯁꯤꯡꯁꯨ ꯐ꯭ꯔꯤꯗꯗꯤ ꯄꯤꯕ ꯑꯗꯣ ꯃꯣꯠ ꯃꯣꯠꯄꯒꯤ ꯅꯠꯇ꯭ꯔꯣ
ꯁꯤꯖꯤꯟꯅꯕ ꯌꯥꯗꯦ
ꯀꯝꯄ꯭ꯂꯦꯟ ꯇꯧꯑꯣ ꯌꯥꯗ꯭ꯔꯣ
ꯎꯝ ꯌꯥꯗ꯭ꯔꯦ ꯎꯄꯥꯏ ꯂꯩꯇꯦ
ꯎꯝ
ꯑꯗꯨꯒꯤ ꯂꯩꯅꯤꯡꯗꯦ
ꯎꯝ
ꯐꯤꯗꯣ
ꯎꯝ
ꯃꯌꯥꯝ ꯁꯨ ꯁꯨꯕꯤꯔꯒ ꯅꯣꯡ ꯇꯥꯏꯌꯦ
ꯍꯣꯏ ꯍꯌꯦꯡ ꯅꯤꯗꯝ ꯍꯌꯦꯡꯗꯤ ꯇꯥꯒꯗꯧ ꯃꯥꯟꯗꯦꯗ
ꯇꯥ ꯇꯥꯗ꯭ꯔꯗꯤ ꯐꯥꯅꯤ ꯑꯁ ꯑꯩꯁꯦ
ꯉꯁꯥꯏ ꯉꯟꯕ ꯀꯥꯟ ꯉꯟꯕ ꯀꯥꯟꯗ ꯁꯨꯕ ꯌꯥꯗ꯭ꯔꯣ
ꯑꯁ ꯑꯩꯒꯤꯗꯣ ꯃꯣꯠꯂꯒ ꯁꯨꯕ ꯅꯠꯇꯦꯕ
ꯑꯣ
ꯑꯩꯒꯤ ꯀꯩꯅꯣ ꯗ꯭ꯔꯦꯁ ꯊꯝꯕꯗꯣ꯫
ꯎꯝ
ꯄ꯭ꯂꯁꯇꯛ ꯑꯃ ꯉꯥꯔꯤꯒꯤ ꯄ꯭ꯂꯥꯁꯇꯛꯔ ꯈꯪꯗꯦ ꯫
ꯍꯣꯏ ꯍꯣꯏ ꯍꯣꯏ
ꯊꯝꯕ
ꯎꯝ
ꯅꯍꯥꯟꯗꯣ ꯑꯗꯨꯒꯤ ꯑꯩ ꯐꯤ ꯑꯗꯨꯝ ꯂꯧꯕ ꯀꯥꯟꯗ ꯂꯣꯏꯅ ꯃꯤꯛꯁ ꯇꯧꯕ ꯃꯥꯜꯂꯦꯕ ꯫
ꯎꯝ
ꯑꯗꯨꯒꯤ ꯂꯣꯏ ꯅꯝꯊꯤꯕꯥ ꯫
ꯍꯣꯏ
ꯑꯗꯨꯒꯤ ꯀꯝꯐꯣꯔꯠ ꯊꯝꯃꯒ ꯁꯨꯕꯤꯕ꯫
ꯍꯥ
ꯂꯣꯏꯅꯃꯛ
ꯎꯝ ꯍꯨꯝ
ꯑꯗꯨꯒꯤ
ꯍꯨꯝ ꯅꯌꯥꯝꯕꯒꯤꯖꯨ ꯅꯡꯅ ꯑꯗꯨꯝ ꯁꯨꯕ꯭ꯔꯣ
ꯎꯝ ꯁꯨꯗꯦ ꯑꯃꯣꯠꯄ ꯫
ꯁꯤ ꯀꯩꯒꯤ ꯫
ꯈꯪꯗꯦ ꯫
ꯁꯨꯕꯤꯒꯗꯕꯅꯤꯅꯦ ꯃꯌꯥꯝ ꯃꯌꯥꯝ
ꯑꯩꯁꯨꯖꯨ ꯆꯨꯗꯦ ꯑꯁꯦꯡꯕ꯫
ꯀꯩ ꯅꯪꯅ ꯁꯨꯕꯤꯒꯦ ꯍꯥꯏꯗꯕꯒꯤꯅꯦ ꯑꯗꯨꯗ꯫
ꯃꯥꯅꯁꯨ ꯍꯥꯏꯗꯦ ꯑꯩꯅꯁꯨ ꯍꯥꯏꯗꯦ꯫
ꯑꯗꯨꯒꯨꯝꯕ ꯂꯩꯕꯅꯦꯗꯥ ꯫ ꯑꯩꯁꯨ ꯑꯗꯨꯃꯥꯏ ꯍꯥꯏꯗꯦ ꯏꯅꯥꯎꯅꯨꯄꯤꯒꯣꯏꯗ ꯍꯥꯏꯕꯗꯤ ꯃꯣꯏꯅꯁꯨ ꯈꯪꯕꯅꯤꯅꯒꯣ ꯫ ꯋꯥꯔꯝꯅꯤ ꯍꯥꯏꯕꯗꯣ ꯫ ꯀꯩꯁꯨ ꯁꯨꯍꯟꯅꯤꯡꯗꯦꯕ ꯍꯣꯏ ꯃꯔꯛ ꯃ ꯃꯔꯛ ꯃꯔꯛꯇꯤꯗꯤ ꯑꯗꯨꯝ ꯍꯥꯏꯌꯦ ꯑꯗꯨꯝ ꯅꯪꯕ ꯀꯥꯟꯗ ꯒꯨꯝꯕ꯫ ꯗꯨꯝ ꯁꯨꯕꯤꯌꯣ ꯀꯔꯤ ꯀꯥ ꯑꯗꯨꯝ ꯍꯥꯏ ꯍꯥꯏ꯫ ꯑꯗꯨ ꯑꯣꯏꯔꯁꯨ ꯑꯩꯁꯨ ꯌꯥꯝ ꯄꯤꯗꯦꯗ꯫ ꯏꯅꯥꯎꯅꯨꯄꯤꯈꯣꯏ ꯏꯅꯥꯎꯅꯨꯄꯤꯁꯨ ꯑꯅꯤ ꯂꯩꯌꯦꯕ꯫
ꯑꯣꯏꯌꯦ
ꯅꯣꯏꯗꯒꯤ ꯅꯣꯏ ꯅꯣꯏ ꯕꯦꯁ ꯑꯃ ꯂꯩꯌꯦ ꯑꯗꯨꯒ꯫ ꯑꯃꯥꯅ ꯀ꯭ꯂꯥꯁ ꯏꯂꯦꯚꯦꯟ ꯀꯥꯋ ꯑꯃꯅ ꯇꯨꯋꯦꯜꯐ ꯀꯥꯋ꯫
ꯑꯣ ꯑꯣ ꯀꯗꯥꯏꯅ ꯀꯥꯕ꯭ꯔꯥ꯫
ꯁꯤꯗꯥ ꯈꯇꯡ ꯀꯥꯏ꯫
ꯍꯥꯥꯎ
ꯑꯁꯤꯗ ꯑꯁꯤꯗ ꯈꯇꯪ ꯀꯥꯏꯌꯦꯕ ꯃꯣꯏꯗꯣ ꯃꯕꯥꯟꯅꯤꯗꯣ ꯫
ꯑꯁꯤꯗ ꯍꯥꯏꯗꯤ꯫
ꯍꯣꯂꯤ ꯀꯤꯡꯗꯝꯗ ꯈꯪꯕ꯭ꯔꯣ꯫
ꯑꯗꯨꯗꯒꯤ ꯀꯤꯡꯗꯝ ꯑꯩ ꯇꯥꯗꯤ ꯇꯥꯔꯦ ꯍꯣꯏ
ꯍꯣꯏ ꯑꯗꯨꯗ
ꯀꯥꯏꯗꯅꯣ
ꯀꯅꯥꯅꯣ ꯑꯗꯨꯔꯣ ꯍꯣꯔꯦꯟ ꯍꯩꯕꯤꯒꯦ ꯍꯣꯔꯦꯟ ꯍꯩꯕꯤꯒꯦ ꯑꯗꯨꯗ
ꯍꯣꯏ ꯍꯣꯏ
ꯌꯥꯕ ꯅꯠꯇ꯭ꯔꯣ
ꯌꯥꯏ ꯌꯥꯏ ꯅꯪꯅ ꯍꯥꯏꯔꯗꯤ ꯑꯣꯀꯦ
ꯍꯥ ꯁꯤꯂꯣꯏꯔꯤ ꯇꯨꯝꯔꯁꯤ ꯀꯣ
ꯍꯣꯏ
ꯅꯥ ꯍꯣꯏ ꯍꯣꯔꯦꯟ ꯕꯣꯜ ꯌꯦꯡꯅꯤꯡꯉꯥꯏ ꯂꯩꯕꯅ ꯇꯨꯝꯈ꯭ꯔꯦ ꯈꯜ ꯍꯧꯒꯠꯇ꯭ꯔꯤ ꯑꯣ ꯅꯪꯁꯨ ꯂꯣꯏꯗ꯭ꯔꯤꯕ꯭ꯔꯣ ꯅꯪꯒꯤꯗꯣ
ꯎꯝ
ꯀꯌꯥꯝ ꯋꯥꯠꯂꯤꯒꯦ
ꯑꯃꯥꯈꯛ
ꯎꯝ ꯀꯌꯥꯃꯨꯛ ꯇꯧꯕ꯭ꯔꯅꯦ ꯉꯁꯤ
ꯌꯥꯝꯈ꯭ꯔꯦ ꯉꯁꯤꯒꯤꯗꯤ
ꯏꯁ ꯌꯥꯃꯦꯅ ꯌꯥꯝꯃꯩ ꯌꯥꯝ ꯊꯧꯅꯥ ꯐꯥꯕ ꯃꯥꯜꯂꯦꯅ ꯅꯪꯁꯦ
ꯐꯕ ꯅꯠꯇꯦ ꯇꯧꯔꯁꯨ ꯇꯧꯗ꯭ꯔꯁꯨ ꯑꯩ ꯑꯗꯨꯝ ꯇꯧꯅꯤꯡꯉꯥꯏ ꯂꯩꯕꯗꯨꯕꯨ
ꯍꯣ ꯂꯩꯔꯤꯒꯨꯝꯕ ꯈꯔ ꯈꯔ ꯄꯥꯕ ꯌꯥꯗ꯭ꯔꯣ
ꯎꯝ
ꯂꯩꯔꯤꯒꯨꯝꯕꯥ ꯈꯔ ꯈꯔ ꯄꯥꯕ ꯌꯥꯗ꯭ꯔꯣ ꯐ꯭ꯔꯤ ꯂꯩꯕ ꯀꯥꯟ
ꯑꯩ ꯄ꯭ꯔꯦꯛꯇꯤꯀꯜꯁꯦ ꯏꯕ ꯍꯧꯔꯗꯣꯏꯅꯦ
ꯎꯝ
ꯃꯤ ꯂꯣꯏꯅꯒ꯭ꯔꯦ ꯑꯩ ꯍꯧꯗꯔꯤ
ꯍꯧꯔꯣꯗꯅ
ꯍꯣꯏ ꯍꯧꯔꯗꯣꯏꯅꯦ
ꯎꯝ ꯍꯌꯦꯡꯁꯨ ꯑꯗꯨꯝ ꯀꯣꯜ ꯇꯧꯔꯁꯤꯀꯣ
ꯍꯣꯏ
ꯑꯩꯅ ꯅꯪꯗꯕ ꯑꯩꯅ ꯅꯨꯡꯗꯥꯡꯗ ꯇꯨꯝꯗꯕꯅꯤꯅ ꯅꯣꯡꯉꯥꯟꯕ ꯀꯥꯟꯗ ꯑꯩꯅ ꯑꯃꯨꯛ ꯇꯨꯝꯕꯒꯤ ꯉꯁꯤꯁꯨ ꯄꯨꯡ ꯃꯔꯤꯗ ꯍꯧꯒꯠꯅꯤ ꯉꯔꯥꯡ ꯑꯣꯏ ꯕꯣꯜ ꯌꯦꯡꯕꯗꯣ ꯊ꯭ꯔꯤ ꯊꯥꯔꯇꯤꯗ ꯌꯦꯡꯉꯦꯕ ꯑꯗꯣ ꯑꯦꯂꯚꯦꯟ ꯊꯥꯔꯇꯤꯗ ꯑꯃ ꯊ꯭ꯔꯤ ꯊꯥꯔꯇꯤꯗ ꯑꯃ ꯂꯩꯌꯦꯕ ꯑꯗꯨꯗ ꯑꯅꯤꯃꯛ ꯌꯦꯡꯉꯗ ꯊ꯭ꯔꯤ ꯊꯥꯔꯇꯤꯒꯤꯗꯣ ꯊ꯭ꯔꯤ ꯊꯥꯔꯇꯤꯗꯒꯤ ꯁꯤꯛꯁ ꯁꯤꯛꯁꯇꯨꯑꯦ ꯐꯥꯎꯅꯤꯉꯥ ꯃꯣꯏꯒꯤ ꯃꯦꯠꯁꯇꯣ
ꯎꯝ
ꯑꯗꯨꯒꯤ ꯑꯁ ꯂꯣꯏꯔꯦ ꯌꯦꯡꯕ ꯂꯣꯏꯔꯦ ꯑꯗꯨꯒ ꯁꯦꯚꯦꯟꯗ ꯑꯗꯨꯝ ꯇꯨꯝ ꯑꯗꯨꯗꯤ ꯇꯨꯝꯕꯍꯥꯏꯁꯤꯗꯤ ꯈꯪꯗ꯭ꯔꯦꯍꯥ ꯍꯧꯒꯠꯂꯒ ꯄꯨꯡ